ꯍꯨꯝ
ꯇꯥꯕ꯭ꯔꯣ
ꯍꯣꯏ ꯇꯥꯏꯌꯦ
ꯑꯩꯁ ꯕꯤꯇꯥꯔꯔꯣꯏꯗ꯭ꯔꯅ ꯈꯟꯕꯅꯤꯅꯦ
ꯀꯨꯏꯅ ꯔꯤꯡ ꯆꯠꯂꯦꯅꯦ
ꯄꯩꯒꯦ ꯑꯗꯣ ꯑꯗꯨꯝ ꯂꯩꯌꯦ ꯎꯪꯉꯒ ꯂꯩꯕꯀꯣ
ꯀꯩꯗꯧꯔꯝꯃꯤꯅꯣ
ꯊꯧꯒꯜꯂꯦ ꯍꯧꯒꯠꯂꯒ ꯃꯥꯏ ꯇꯥꯊꯣꯛꯑꯦ ꯆꯤꯟ ꯁꯦꯡꯗꯣꯛꯏ ꯑꯗꯨꯒ ꯑꯪ ꯆꯥꯛ ꯆꯥꯔꯦ ꯆꯥꯛ ꯆꯥꯕ ꯂꯣꯏꯔꯒ ꯆꯦ ꯈꯣꯏꯗ ꯍꯩꯅꯧ ꯂꯧꯕ ꯂꯥꯛꯑꯣ ꯍꯥꯏꯅ ꯂꯧꯔꯦ ꯑꯗꯨꯒ ꯍꯩꯅꯧ ꯑꯃꯥ ꯑꯃꯨꯛ ꯆꯥꯔꯦ ꯑꯗꯨꯒ ꯐꯣꯟ ꯆꯞꯄꯦ ꯆꯞꯄ ꯂꯣꯏꯔꯒ ꯐꯃꯨꯡꯗ ꯇꯨꯝꯃꯦ
ꯍꯩꯅꯧ ꯍꯩꯅꯧ ꯑꯃꯨꯟꯕꯔꯣ
ꯑꯥꯎ ꯌꯥꯝ ꯍꯥꯎꯋꯦ ꯃꯣꯏꯒꯤ
ꯑꯣ ꯀꯌꯥ
ꯃꯔꯤ ꯃꯉꯥꯔꯥ ꯄꯤꯝꯅꯤ
ꯑꯣ ꯅꯣꯏꯁꯦ ꯁꯥꯏꯗ ꯍꯩꯅꯧꯁꯦ ꯐꯪꯕ ꯌꯥꯝ ꯂꯨ ꯂꯨꯕ꯭ꯔꯥ ꯀꯩꯅꯣꯝ ꯇꯧꯕꯅꯤ ꯌꯥꯝ ꯇꯥꯡꯅ ꯐꯪꯕꯔ꯭ꯥ ꯀꯩꯅꯣꯝ ꯇꯧꯕꯅꯤ
ꯎꯝ ꯑꯗꯨꯃꯥꯏꯟ ꯇꯧꯋꯦ
ꯑꯟ ꯀꯥꯏꯅꯦ ꯍꯩꯅꯧ ꯊꯥꯟ ꯊꯥ ꯀꯌꯥ ꯊꯥꯗꯕꯩꯔꯥ ꯀꯩꯅꯣ ꯍꯪꯗꯦ
ꯈꯪꯗꯦ ꯑꯗꯣ ꯅꯣꯏ ꯅꯣꯏꯒꯤ ꯅꯣꯏ ꯌꯨꯝꯗꯁꯨ ꯍꯩꯩꯅꯧ ꯄꯥꯟꯕ꯭ꯔꯥ
ꯍꯩꯅꯧꯔꯣ ꯄꯥꯟ ꯄꯥꯟꯕ ꯄꯥꯟꯕꯤ ꯂꯩꯕꯅꯦ ꯎ ꯄꯥꯟꯕꯅꯦ
ꯍꯩꯅꯧꯗꯤ ꯌꯥꯝ ꯍꯩ ꯔꯥꯗꯤ ꯌꯥꯝ ꯊꯥꯒꯗ
ꯍꯣꯏ ꯊꯥꯒꯗꯕꯅꯦ ꯑꯩꯈꯣꯏꯁꯤꯅ ꯀꯌꯥ ꯊꯥꯗꯕ ꯍꯩꯅꯧꯁꯦ ꯄꯥꯝꯕꯤ ꯑꯃꯥ ꯂꯦ ꯑꯃ ꯑꯃꯥꯗꯤ ꯁꯤꯒꯨꯝ ꯇꯧꯕꯅꯦ ꯑꯃꯗꯤ ꯄꯥꯟꯕꯅꯦ ꯍꯩꯅꯧꯒꯨꯝꯕꯖꯤꯀꯣ ꯍꯣꯏ ꯌꯨꯝ ꯀꯩ ꯁꯥꯗ꯭ꯔꯤꯉꯩꯗꯒꯤꯀꯣ ꯍꯩꯅꯧꯒꯤ ꯌꯨꯝꯒꯤ ꯌꯨꯝꯒꯤ ꯖꯒꯥ ꯑꯀꯣꯏꯕꯗꯣ ꯍꯩꯅꯧꯒꯨꯝꯕ ꯍꯩꯒꯨꯝꯕ ꯍꯩꯀ꯭ꯔꯨꯒꯨꯝꯕ ꯊꯥꯒꯗꯕꯅꯦꯕ
ꯆꯨꯝꯃꯦ ꯆꯨꯝꯃꯦ ꯑꯗꯨꯅꯦ ꯍꯧꯖꯤꯛꯅ ꯊꯥꯔꯗꯤ ꯍꯌꯦꯡ ꯋꯥꯏ ꯑꯥ ꯌꯨꯝ ꯁꯥꯔꯒ ꯂꯩ ꯂꯣꯏꯔꯕ ꯃꯇꯨꯡꯗꯗꯤ ꯑꯗꯨꯝ ꯆꯥꯕ ꯌꯥꯔꯅꯤꯅꯀꯣ
ꯍꯣꯏ ꯌꯥꯔꯅꯤ
ꯅꯪꯁꯨ ꯌꯨꯝ ꯆꯠꯄ ꯀꯥꯟꯗ ꯊꯥꯕ ꯌꯥꯕ ꯌꯥꯝ ꯊꯥꯔꯣ
ꯍꯣꯏ ꯄꯪꯊꯥ ꯊꯥꯖꯤꯜꯂꯒ ꯍꯩꯌꯦꯡ ꯋꯥꯏ ꯍꯦꯝꯆꯥꯛ ꯀ ꯑꯃꯥꯡꯕ ꯑꯝꯗ ꯑꯝꯇ ꯂꯩꯇ꯭ꯔꯦꯕ
ꯍꯩꯩꯅꯧꯗꯤ ꯀꯣ
ꯍꯣꯏ
ꯀꯣꯂꯣꯝ ꯇꯧꯕꯤꯕꯗꯨꯅ ꯊꯨꯅ ꯄꯥꯜꯂꯦ ꯍꯥꯏꯌꯦ
ꯂꯣꯏꯅꯃꯛꯅꯦ
ꯃꯔꯨꯗꯒꯤ ꯃꯔꯨꯗꯨꯗꯤ ꯃꯇꯝ ꯆꯪꯉꯤꯗꯅ
ꯃꯇꯝ ꯆꯪꯉꯤ ꯄꯣꯂꯣꯝ ꯇꯧꯕꯁꯤꯗꯤ ꯂꯣꯏꯅꯃꯛꯅꯤ ꯀꯩꯅꯣ ꯂꯤꯆꯤꯁꯨꯅꯤ ꯑꯗꯩ ꯒꯤ ꯍꯩꯅꯧꯁꯨꯅꯦ ꯍꯩꯀ꯭ꯔꯨꯁꯨꯅꯦ
ꯇꯧꯕ ꯍꯥꯏꯗꯤ ꯑꯩꯈꯣꯏꯒꯤ ꯑꯄꯥꯟꯕ ꯄꯥꯟꯕꯒꯤ ꯀꯩꯅꯣꯗꯣ ꯄꯥꯟꯕꯤꯗꯒꯤ ꯇꯧꯔꯗꯤ ꯑꯗꯨꯝ ꯄꯥꯟꯂꯗꯝꯅꯦꯕ ꯑꯗꯨꯅꯅꯦ ꯀꯣꯂꯣꯝ ꯇꯧꯕ ꯀꯥꯡꯕꯨꯅꯦꯗꯤ ꯆꯤꯒꯨꯝꯕ ꯍꯩꯅꯧꯒꯨꯝꯕ ꯃꯆꯥ ꯃꯆꯥꯒ ꯇꯧꯔꯒ ꯑꯗꯨꯝ ꯑ ꯄꯥꯟꯕꯗꯣ ꯀꯣꯂꯣꯝꯒ ꯃꯨꯅꯦ ꯑꯗꯣ ꯃꯣꯂꯣꯝ ꯇꯧꯕ ꯀꯥꯡꯕꯨꯅꯦ
ꯆꯨꯝꯃꯦ ꯆꯨꯝꯃꯦ ꯑꯗꯨꯅꯤ
ꯅꯣꯡ ꯆꯨꯔꯤꯕ꯭ꯔꯕ
ꯍꯥꯥ
ꯅꯣꯡ ꯆꯨꯔꯕꯕ ꯈꯤꯂꯤ ꯈꯤꯂꯤ ꯈꯤꯛꯑꯦꯕ ꯅꯣꯡꯈꯤꯛꯑꯦ
ꯎꯝ ꯑꯃ ꯑꯅꯤ ꯑꯍꯨꯝ ꯈꯗ ꯆꯨꯕꯗꯣ
ꯑꯩꯈꯣꯏ ꯁꯤꯗ ꯄꯨꯔꯥ ꯍꯥꯡꯈ꯭ꯔꯦ ꯄꯨꯔꯥ ꯇꯥꯗ꯭ꯔꯦ ꯍꯧꯖꯤꯛꯇꯤ ꯉꯁꯥꯏꯗꯤ ꯅꯨꯡꯁꯥ ꯊꯣꯛꯇꯦꯗ ꯅꯣꯡ ꯅꯨꯡꯁꯥꯁꯨ ꯅꯨꯡꯁꯥ ꯊꯣꯛꯑꯣꯢꯗ ꯉꯁꯤꯗꯤ ꯅꯨꯡꯁꯥ ꯊꯣꯛꯑꯔꯣꯢ ꯅꯨꯡꯁꯥ ꯊꯣꯛꯒꯗꯕ ꯅꯨ ꯅꯠꯇꯦꯕ ꯑꯗꯨꯝ ꯃꯪꯉꯒ ꯅꯨꯃꯤꯠ ꯑꯗꯨꯝ ꯃꯝꯗꯧꯔꯕꯅꯦ ꯍꯣꯔꯦꯟ
ꯎꯝ
ꯆꯥꯛ ꯌꯥꯝ ꯆꯔꯥ ꯇꯥꯕ꯭ꯔꯣ
ꯑꯁ ꯆ ꯆꯥꯔꯦ ꯑꯗꯨꯒ ꯎꯝ ꯑꯪ ꯆꯥꯔꯦꯗ ꯑꯗꯨ ꯑꯣꯏꯔꯁꯨ ꯍꯥꯎꯇꯦ
ꯆꯥꯛꯅꯦ ꯆꯥꯒꯗꯝꯅꯤꯅꯦ ꯆꯤꯜꯍꯥꯎ ꯊꯤꯕ ꯌꯥꯗꯦ
ꯑꯩꯁ ꯑꯩꯗꯤ ꯌꯥꯗꯦ ꯍꯌꯦꯡ ꯋꯥꯢꯗꯤꯅꯦ ꯇꯕꯔ
ꯎꯝ
ꯏꯕꯥꯅꯤ ꯂꯩꯕ ꯀꯥꯟꯗꯅꯦ
ꯍꯣꯏ
ꯌꯦꯟ ꯌꯦꯟ ꯃꯄꯨꯝ ꯑꯃ ꯂꯧꯔꯦꯗꯅ ꯑꯗꯨꯒ ꯍꯥꯟꯅ ꯐꯨꯠꯇꯣꯛꯑꯒ ꯃꯥꯒꯤ ꯃꯇꯣꯡꯁꯤꯡꯗꯣ ꯍꯥꯟꯅ ꯐꯨꯠꯇꯣꯛꯑꯒ ꯀꯥ ꯀꯪ ꯍꯜꯂꯒ ꯑꯗꯨꯝ ꯎꯝ ꯊꯥ ꯑꯃꯒꯨꯝꯕ ꯆꯥꯕ ꯌꯥꯏꯗꯅ ꯀꯪꯍꯜꯂꯒ ꯑꯗꯨꯝ ꯢꯟꯁꯥꯡ ꯍꯥꯎꯗꯕ ꯃꯇꯝꯗ ꯄꯤꯁ ꯑꯃ ꯑꯃꯝ ꯆꯥꯅꯤꯉꯥꯏ
ꯍꯣꯏ ꯌꯥꯏꯗ ꯌꯥꯏꯗ ꯌꯥꯗꯕ ꯑꯝꯇ ꯂꯩꯇꯦꯗ ꯂꯣꯢ ꯌꯥꯏꯗ ꯂꯣꯢꯅ ꯌꯥꯏꯌꯤ ꯌꯥꯏꯌꯤ
ꯎꯝ ꯑꯗꯨꯒ ꯉꯥ ꯑꯗꯨꯁꯨꯅꯦ ꯄꯨꯛ ꯄꯨꯈꯔꯤꯗꯒꯤ ꯐꯥꯒꯠꯂꯒ ꯀꯪꯍꯜꯂꯒ ꯀꯣ ꯏꯟꯁꯥꯡ ꯍꯥꯎ ꯗꯕ ꯃꯇꯝꯗ ꯑꯗꯨꯝ ꯆꯥꯕ ꯌꯥꯏ ꯑ ꯎꯝ
ꯍꯣꯏ ꯇꯧꯒꯗꯝꯅꯤ ꯄꯩꯁꯥ ꯇꯨꯡꯖꯤꯡꯕ ꯍꯧꯔꯗꯝꯅꯤ ꯍꯟꯗꯛ ꯊꯥ ꯍꯟꯗꯛ ꯊꯥꯗꯒꯤ
ꯃꯔꯨꯞ ꯐꯪꯕꯒ ꯈꯔ ꯈꯔ ꯂꯤꯁꯤꯡ ꯇꯔꯥ ꯀꯨꯟ ꯇꯔꯥ ꯀꯨꯟ ꯀꯩꯅꯣ ꯇꯧꯅꯤ ꯇꯨꯡꯖꯤꯡꯕ ꯍꯧꯔꯒꯤ ꯍꯟꯗꯥꯛ ꯊꯥꯁꯤ ꯅꯤꯐꯨꯒ ꯇꯔꯦꯠꯂꯛ ꯐꯪꯒꯗꯕ ꯅꯤꯐꯨ ꯇꯔꯦꯠ ꯐꯪꯕꯗ ꯄꯣꯠ ꯄꯣꯠ ꯄꯣꯠꯆꯩ ꯂꯩꯕ ꯈꯣꯠꯄ ꯂꯥꯁꯤ ꯎꯝ ꯀꯨꯟꯊ꯭ꯔꯥ ꯆꯠꯈ꯭ꯔꯒꯗꯤ ꯂꯤꯁꯤꯡ ꯀꯨꯟ ꯃꯌꯥ
ꯎꯠ ꯂꯤꯁꯤꯡ ꯀꯨꯟꯊ꯭ꯔꯥ ꯀꯔꯤ ꯂꯩꯅꯕ ꯑꯣ ꯑꯣ ꯑꯣ ꯈꯪꯉꯦ ꯈꯪꯉꯦ ꯑꯗꯣ ꯆꯥꯕ꯭ꯔꯥ
ꯍꯣꯢ
ꯃꯦꯇ꯭ꯔꯦꯁꯇꯣ
ꯍꯣꯏ
ꯑꯦ ꯄꯨꯔꯛꯑꯕꯣ ꯅꯣꯏꯒꯤ ꯅꯅꯥꯎ
ꯑꯩ ꯉꯔꯥꯡ ꯍꯥꯏꯔꯤꯗꯨꯗꯤ ꯄꯨꯔꯛꯑꯦ ꯃꯅꯨꯡꯗ ꯊꯥꯎ ꯀꯩꯀ ꯀꯥ ꯃꯅꯨꯡꯗ ꯆꯣꯡꯕꯒꯤ ꯉꯔꯥꯡꯃꯨꯛ ꯐꯣꯟ ꯇꯧꯒ꯭ꯔꯦ ꯐꯣꯟ ꯇꯧꯔꯒ ꯍꯣꯏ ꯁꯤꯟ ꯃꯣꯏꯅ ꯍꯥꯏꯗꯤ ꯁꯨꯔꯀꯥꯟꯗ ꯕ꯭ꯔꯁꯀꯨꯝꯕ ꯇꯛꯑꯀꯥꯟꯗ ꯀꯣꯛꯄ ꯑꯣꯏꯔꯒꯗꯤ ꯍꯣꯕ꯭ꯔꯥ ꯍꯥꯏꯌꯦꯅ ꯀꯩꯅꯣꯅꯦ ꯑ ꯇꯥꯡꯅ ꯂꯧꯔꯒ ꯑꯍꯟꯕ ꯑꯣꯏꯔꯒ ꯏꯃꯣꯏ ꯃꯣꯏꯅ ꯂꯁꯤꯠ ꯂꯧꯗꯨꯏꯔꯣ ꯈꯣꯠꯇꯨꯏꯔꯣ ꯌꯥꯔꯒꯗꯤ ꯁꯤꯜꯂꯣ ꯍꯣꯠꯂꯣ ꯍꯥꯏꯈꯤꯕꯅꯦꯕ ꯍꯥꯏꯔꯒ ꯍꯣꯏ ꯍꯣꯏ ꯍꯌꯦꯡ ꯑꯃꯨꯛ ꯀꯩꯅꯣ ꯇꯧꯔꯁꯦ ꯑꯣꯐꯤꯁꯇ ꯆꯠꯂꯒ ꯐꯣꯇꯣ ꯅꯨꯡꯖꯨ ꯂꯣꯏ ꯊꯥꯒ꯭ꯔꯝꯅꯦꯕ ꯑꯩꯅ
ꯑꯧ
ꯑꯣꯇꯣ ꯇꯥꯕꯗꯣ ꯑꯣꯐꯤꯁꯇ ꯀꯩꯅꯣ ꯇꯧꯔꯒ ꯑꯣꯜꯂꯒ ꯍꯌꯦꯡ ꯌꯥꯔꯒꯗꯤ ꯁꯤꯟ ꯑꯃ ꯇꯧꯔꯒꯦ ꯍꯥꯏꯕꯅꯦ ꯃꯥ ꯉꯁꯤꯒꯤ ꯐꯣꯟ ꯇꯧꯗ꯭ꯔꯤ
ꯑꯪ ꯑꯪ
ꯍꯣꯔꯦꯟ ꯉꯥꯍꯥꯛ ꯂꯩꯔꯒ ꯑꯃꯨꯛ ꯐꯣꯟ ꯇꯧꯗꯣꯏꯅꯦ ꯑꯩꯅ
ꯍꯣꯏ ꯍꯣꯏ ꯍꯣꯏ ꯍꯥꯏꯒꯗꯕꯅꯤ ꯑꯍꯟꯕ ꯂꯩꯔꯒꯀꯣ
ꯃꯣꯏꯅ ꯍꯥꯏꯔꯤꯁꯦ ꯆꯦꯔꯪ ꯍꯣꯏ ꯃ ꯑꯅꯦ ꯆꯦꯔꯪ ꯁꯦꯒꯥꯏꯕꯒꯤ ꯖꯒꯥꯗꯨꯗ ꯄꯨꯔꯛꯄꯗꯒꯨꯝꯕ ꯆꯨ ꯆꯨꯕ ꯈꯣꯠꯄ ꯍꯥꯏꯌꯦꯕ ꯑꯁ ꯆꯨꯕ ꯖꯒꯥꯗꯨꯗꯤ ꯑꯩꯅ ꯑꯁ ꯆꯨꯕ ꯖꯒꯥꯗꯨꯗꯤ ꯆꯦꯔꯪ ꯁꯦꯒꯥꯏꯗꯦ ꯑꯝꯇ ꯍꯣꯗꯦ ꯍꯣꯠꯇꯦ ꯍꯣꯕ ꯑꯝꯇ ꯌꯥꯎꯗꯦ ꯉꯥꯑꯥꯟꯗꯒꯤ ꯑꯗꯨꯝ ꯆꯨꯔꯒ ꯂꯥꯛꯄꯅꯦ ꯈꯣꯠꯄꯅꯦ ꯍꯥꯏꯔꯒ ꯍꯣꯏ ꯍꯣꯏ ꯍꯌꯦꯡ ꯌꯥꯔꯒꯗꯤ ꯁꯤꯜꯂꯒꯦ ꯈꯣꯠꯀꯦ ꯀꯩꯗꯧꯕꯩ ꯁꯥꯎꯗꯩꯕ ꯁꯥꯎꯔꯗꯤ ꯑꯩ ꯑꯩꯅ ꯑꯃꯨꯛ ꯁꯥꯎꯖꯤꯜꯂꯛꯀꯗꯣꯏꯅꯦ
ꯑꯣ ꯄꯩꯁꯥꯗꯣ ꯍꯟꯗꯣꯔꯛꯑꯣ ꯍꯥꯏꯅ
ꯎꯝ ꯃꯣꯏꯗꯤ ꯁꯥꯔ ꯁꯥꯔꯒ ꯍꯥꯏꯌꯦ ꯑꯩꯉꯣꯟꯗ ꯍ ꯍ ꯑꯩꯅ ꯏꯁ ꯌꯥꯗꯦ ꯍꯥꯏꯕ ꯍꯣꯔꯦꯟ ꯑꯃꯨꯛ ꯐꯣꯟ ꯇꯧꯗꯨꯏꯅꯤ ꯇꯟꯗꯤ ꯇꯜꯂꯤꯅꯦ ꯑꯗꯨ ꯃꯥꯅ ꯄꯨꯔꯛꯄꯁꯦ ꯑꯗꯣ ꯕꯦꯔꯥ ꯕꯦꯔꯤ ꯇꯧꯔꯗꯤ ꯇꯜꯂꯦꯅꯦ
ꯑꯗꯨꯅꯦ ꯑꯗꯨꯅꯦ
ꯄꯨꯔꯛꯄꯒꯤ ꯆꯥ꯭ꯔꯁꯨ ꯃꯣꯏ ꯆꯥ ꯊꯛꯅꯕꯅꯦꯅ ꯂꯨꯄꯥ ꯆꯥꯃ ꯄꯤꯈꯤꯑꯦꯕꯅꯦ ꯅ ꯅ ꯏꯅꯥꯎ ꯅꯨꯄꯥꯅ
ꯑꯣ ꯑꯣ ꯃꯣꯏꯗ ꯅꯤꯕ꯭ꯔꯥ ꯅꯠꯇ꯭ꯔꯒ
ꯃꯥ ꯑꯩꯉꯣꯟꯗ ꯐꯣꯟ ꯇꯧꯔꯛꯄꯗꯩ ꯑꯗꯨꯃꯥꯏ ꯍꯥꯏ ꯆꯥ ꯊꯛꯅꯕ ꯂꯨꯄꯥ ꯆꯥꯝꯃ ꯈꯣꯠꯄ ꯀꯩꯅꯣ ꯍꯥꯏ ꯍꯥꯏꯑꯦꯅ ꯑ ꯍꯣꯏ ꯍꯣꯏ ꯑꯩ ꯀꯩ ꯊꯤꯟꯕꯒꯤ ꯆꯥ꯭ꯔꯖ ꯂꯧꯕ꯭ꯔꯥ ꯈꯣꯠꯄ꯭ꯔꯥ ꯑꯃꯨꯛ ꯑꯃꯨꯛ ꯂꯧꯗꯣꯏꯔꯥ ꯑꯩꯅ ꯍꯟꯅꯣꯛꯑꯒ ꯍꯥꯏꯕ ꯑꯗꯨꯒꯤ ꯅꯠꯇꯦ ꯃꯣꯏ ꯆꯥ ꯊꯛꯅꯕ ꯑꯉꯥꯡꯈꯩ ꯈꯣꯠꯄ꯭ꯔꯥ ꯌꯥꯝ ꯍꯩꯌꯦꯅ
ꯎꯝ ꯑꯗꯨ ꯆꯥ꯭ꯔꯖ ꯑꯣꯏꯔꯝꯃꯅꯤꯅ
ꯍꯣꯏ ꯆꯥ ꯊꯛꯅꯕ ꯈꯣꯠꯄꯒꯤ ꯍꯥꯏ ꯈꯪꯗꯦ ꯈꯪꯗꯦ
ꯒ꯭ꯌꯥꯟ ꯇꯥꯗꯦ ꯃꯣꯏꯁꯨꯀꯣ ꯊꯝꯃꯣꯏ ꯁꯦꯡꯅ ꯀꯔꯤꯁꯨ ꯍꯥꯏꯗꯦꯕ
ꯎꯝ ꯑꯩꯈꯣꯏꯅ ꯆꯠꯂꯒ ꯒꯥꯔꯤ ꯒꯥꯔꯤ ꯂꯩꯔꯒ ꯆꯠꯂꯒ ꯈꯜ ꯈꯟꯕ ꯌꯥꯔꯒꯗꯤꯀꯣ ꯅꯠꯇꯦ ꯑꯩꯈꯣꯏꯒ ꯒ ꯏꯁ ꯏꯁꯥ ꯒꯥꯔꯤ ꯂꯩꯔꯒꯗꯤꯅꯦ ꯆꯠꯂꯒ ꯌꯦꯡꯉꯨꯕꯗꯤ ꯈ꯭ꯋꯥꯏꯒꯤ ꯐꯕꯅꯦꯕ ꯃꯣꯏꯅ ꯊꯤꯜꯂꯛꯄꯅꯤꯅ ꯊꯤꯜꯂꯛꯄ ꯄꯣꯠꯇꯣ
ꯎꯝ ꯆꯨꯝꯃꯦ ꯆꯨꯝꯃꯦ
ꯌꯥꯗ꯭ꯔꯦꯗ ꯑꯉꯧꯕ ꯑꯣꯏ ꯂꯩꯔꯝꯃꯦ ꯑꯉꯧꯕꯩ
ꯆꯨꯝꯃꯦ ꯆꯨꯝꯃꯦ
ꯏꯃꯥꯟꯅꯕꯩꯗꯨꯗꯤ ꯅꯥꯍꯥꯟꯅ ꯊꯤꯜꯂꯛꯑꯕꯅꯦ ꯑꯗꯣ ꯑꯣꯜꯏꯁꯇꯣꯛꯇꯨ ꯂꯩꯌꯦꯅꯀꯣ ꯏꯁꯄ꯭ꯔꯤꯡꯗꯣ ꯍꯝ ꯍꯝ ꯃꯤꯅ ꯍꯥꯏꯅꯔꯅꯤꯅꯦ ꯅꯨꯄꯤ ꯅꯨꯄꯤ ꯊꯤꯗ꯭ꯔꯤꯉꯩꯗꯒꯤ ꯃꯦꯠꯇ꯭ꯔꯦꯁ ꯍꯥꯟꯅ ꯂꯩꯁꯤꯜꯂꯦ ꯈꯩ ꯈꯔ ꯊꯨꯅ ꯊꯤꯔꯣꯅ
ꯀꯅꯥꯅ ꯍꯥꯏꯕ
ꯢꯃꯥꯟꯅꯕ ꯀꯥꯡꯕꯧꯁꯤꯡꯅ
ꯅꯪꯉꯣꯟꯗꯕꯣ
ꯑꯩꯉꯣꯟꯗꯗꯤ ꯍ ꯑꯩꯉꯣꯟꯗꯗꯤ ꯍꯥꯏꯗꯦꯗ ꯑꯥꯗ ꯂꯩꯃꯤꯟꯅꯕ ꯃꯦꯠꯇ꯭ꯔꯦꯁ ꯍꯦ ꯄꯨꯔꯛꯄꯗꯣ ꯃꯦꯠꯇ꯭ꯔꯦꯁꯇꯤ ꯂꯩꯔꯦ ꯑꯗꯣ ꯑꯩꯉꯣꯟꯗꯁꯨ ꯍꯥꯏꯔꯛꯀꯗꯣꯏꯅꯤ ꯑꯗꯣ ꯇꯧꯔꯒꯗꯤ ꯏꯃꯥꯟꯅꯕꯁꯤꯡꯗꯣ ꯑꯗꯨꯝꯕ ꯂꯥꯛꯑꯒꯗꯤ
ꯄꯤꯗꯦ ꯄꯤꯗꯦ
ꯉꯔꯥꯡ ꯈꯛꯇꯪ ꯂꯥꯛꯄꯅꯤꯅꯀꯣ
ꯑꯧ ꯅꯪꯉꯣꯟꯗ ꯍꯥꯏꯔꯦ ꯍꯥꯏꯕ ꯅꯨꯄꯤ ꯊꯤꯔꯣꯅ
ꯑꯩꯉꯣꯟꯗꯕꯨꯗꯤ ꯍꯥꯏꯗ꯭ꯔꯤꯑꯕ ꯍꯥꯏꯗꯤ ꯏꯃꯥꯟꯅꯕꯩꯗꯤ ꯀꯨꯏ ꯏꯃꯥꯟꯅꯅꯕꯩꯗꯤ ꯀꯨꯏꯔꯦꯕ ꯂ ꯊꯤꯜꯂꯛꯄꯗꯣ ꯑꯗꯨꯒꯤ ꯑ ꯈꯣꯏ ꯑꯩꯈꯣꯏ ꯀꯥꯗ ꯊꯝꯃꯦꯕ
ꯑꯥ ꯑ ꯑꯥ
ꯈꯣꯢ ꯀꯥ ꯊꯝꯕꯗꯩ ꯏꯃꯥꯟꯅꯕꯁꯤꯡ ꯂꯥꯛꯑꯒ ꯁꯤ ꯅꯨꯄꯤꯐꯥꯎ ꯊꯤꯗ꯭ꯔꯤ ꯊꯤ ꯑ ꯃꯦꯠꯇ꯭ꯔꯦꯁ ꯁꯥꯅ ꯂꯧꯁꯜꯂꯦ ꯈꯣꯠꯂꯦꯅ
ꯎꯝ ꯑꯗꯨ ꯅꯨꯄꯤꯗꯣ ꯂꯧꯔꯗꯣꯏꯔꯣ ꯃꯥ
ꯈꯪꯗꯦ ꯐꯣꯟꯒ ꯋꯥꯔꯤ ꯁꯥꯕ ꯐꯪꯉꯤꯁꯦ ꯑꯗꯨꯝ ꯋꯦꯇꯤꯡꯗ ꯑꯗꯨꯝ ꯂꯩꯔꯦ ꯂꯧꯔꯅꯤꯗꯤ ꯍꯥꯏꯌꯦ
ꯗꯤ
ꯂꯧꯔꯅꯤꯗꯤ ꯍꯥꯏꯌꯦꯕ ꯍ ꯍ ꯃꯣꯢꯅ ꯍꯥꯏꯅꯦ ꯈꯪꯗꯦ ꯑꯗꯨ ꯅꯨꯄꯤꯗꯣ ꯍꯥꯟꯅ ꯀꯣꯏꯕ ꯀꯣꯏꯕꯗꯒꯤꯗꯤ ꯈꯔ ꯀꯩꯅꯣ ꯇꯧꯏ ꯍꯥꯏꯗꯤ ꯃꯣꯏꯗꯤ ꯍꯥꯏꯐꯥꯏ ꯈꯔ ꯇꯧ ꯇꯧꯕ ꯃꯤꯗꯣ ꯑꯗꯨꯃꯥꯏꯅ ꯇꯧꯋꯦ ꯍꯥꯏꯌꯦ ꯋꯥꯉꯥꯡ ꯁꯉꯥꯡ ꯂꯥꯢ ꯔꯁꯤ ꯌꯥꯎ ꯔꯁꯤ ꯌꯥꯎꯗꯦ ꯍꯥꯏꯕ ꯑꯗꯨꯃꯥꯏꯅ ꯍꯥꯏꯗ ꯑꯩ ꯑꯩꯁꯨ ꯈꯪꯗꯦꯗ ꯑꯗꯨꯃꯥꯏꯅ ꯍꯥꯏ ꯃꯤꯅ ꯍꯥꯏꯔꯛꯄꯗꯨꯗ ꯑꯩꯅ ꯏꯃꯥꯟꯅꯕꯁꯨ ꯈꯪꯕ ꯑ ꯍꯪꯕꯅꯦꯕ ꯁꯤꯒꯤ ꯃꯣꯢ ꯈꯨꯟꯒꯤ ꯃꯣꯢ ꯈꯨꯟꯒ ꯆꯞ ꯃꯥꯟꯅꯕ ꯑꯩꯈꯣꯏ ꯊꯕꯛ ꯇꯧꯃꯤꯟꯅꯕꯗꯣ ꯑꯗꯨꯗ ꯍꯪꯉꯦꯕ
ꯎꯝ
ꯑꯗꯨꯗ ꯑꯁ ꯔꯥꯁꯤꯗꯤ ꯀꯌꯥ ꯌꯥꯎꯗꯕꯅꯦ ꯃꯁꯛꯕꯨꯨꯗꯤ ꯑꯗꯨꯝ ꯌꯥꯏꯌꯦꯕꯀꯣ ꯎꯝ ꯋꯥꯡꯃꯣ ꯈꯣꯠꯄꯁꯦ ꯑꯗꯨꯝ ꯑꯗꯨꯝ ꯋꯥꯡ ꯆꯥꯎꯕ ꯃꯥꯜꯂꯦꯕ
ꯐꯔꯦꯅꯦ ꯅꯨꯄꯤ ꯊꯤꯗꯕ ꯈꯪꯕ ꯁꯔꯨꯛꯄꯨꯗꯤ ꯑꯗꯨꯃꯥꯏ ꯊꯤꯕ ꯐꯪꯉꯗꯤ ꯐꯔꯦꯗꯅ
ꯎꯝ ꯏꯃꯥꯟꯅꯕꯅ ꯍꯥꯏꯕꯅꯤ ꯀꯩꯒꯅꯨ ꯖꯥꯠꯖꯥꯠ ꯌꯥꯝ ꯍꯥꯏꯗꯦ ꯋꯥꯉꯥꯡ ꯁꯉꯥꯡ ꯔꯥꯁꯤ ꯌꯥꯎꯗꯦꯗꯤ ꯐꯖꯅ ꯍꯥꯏꯔꯦ ꯗꯣ ꯈꯪꯗꯦ ꯃꯁꯛ ꯊꯤꯔꯒ ꯍꯌꯦꯡꯋꯥꯏ ꯂꯩꯕ ꯌꯥꯗ꯭ꯔꯒꯗꯤ ꯂꯥꯏ ꯂꯥꯛꯑꯒ ꯊꯕꯛ ꯁꯨꯕ ꯈꯣꯠꯄ ꯇꯧꯗꯕꯤꯗ ꯑꯗꯨꯝ ꯐ꯭ꯔꯤꯗ ꯂꯩꯕ ꯈꯣꯠꯄ ꯀꯩꯅꯣꯗꯣ ꯁꯨꯃꯥꯏ ꯇꯧꯗꯣꯏ ꯁꯔꯨꯛꯄꯨꯗꯤ ꯊꯤꯗꯕꯅꯗꯤ ꯐꯩꯗ ꯀꯩꯀꯥꯟꯗꯕꯗ
ꯑꯗꯨ ꯑꯣꯏꯔꯁꯨ ꯍꯧꯖꯤꯛꯇꯤ ꯀꯥꯟꯅꯗ꯭ꯔꯦꯅ
ꯍꯧꯖꯤꯀꯥꯟꯗꯤ ꯊꯤꯔ ꯌꯥꯅ ꯌꯥꯅꯕ ꯑꯗꯨꯝ ꯂꯥꯛꯀꯅꯤꯗ ꯅꯠꯇ꯭ꯔꯣ
ꯃꯥꯅꯤ ꯃꯥꯅꯤ ꯍꯣꯏ ꯃꯣꯏ ꯏꯃꯨꯡ ꯃꯅꯨꯡꯅꯁꯨ ꯑꯗꯨꯃꯥꯏ ꯇꯧꯋꯣ ꯑꯗꯨꯃꯥꯏꯟ ꯇꯧ ꯍꯥꯏꯔꯒ ꯂꯣꯏꯔꯦ ꯀꯩꯅꯣ
ꯑꯦ ꯑꯗꯨ ꯑꯣꯏꯔꯁꯨ ꯃꯤꯗꯤ ꯑ ꯍꯥꯏꯔꯒꯁꯨ ꯂꯧꯗꯕ ꯃꯤ ꯌꯥꯝ ꯂꯩꯍꯦ ꯍꯥꯏꯔꯒ ꯍꯦꯛꯇ ꯁꯥꯎꯖꯤꯟꯅꯔꯒ ꯌꯨꯝꯗꯒꯨꯝꯕ ꯆꯦꯟꯕ ꯈꯣꯠꯄ ꯃꯤ ꯌꯥꯝ ꯌꯥꯎꯕꯅꯤꯅꯦ ꯕꯤ ꯅꯨꯄꯤꯒꯤ ꯃꯒꯨꯟ ꯄꯨꯗꯕ ꯅꯨꯄꯤꯒꯤ ꯋꯥꯈꯜꯂꯣꯟ ꯆꯦꯟꯗꯕ ꯃꯤ ꯌꯥꯝ ꯂꯩꯌꯦꯕ
ꯍꯣꯢ ꯍꯣꯏ ꯍꯣꯏ
ꯅꯪꯒꯨꯝꯕ ꯃꯤ ꯌꯥꯝ ꯌꯥꯎꯗꯦꯕ
ꯑꯩꯁ
ꯑꯩ ꯅꯪꯅ ꯑꯩꯉꯣꯟꯗꯁꯨ ꯍꯦꯛ ꯍꯦꯛ ꯍꯥꯏꯔꯤꯗꯨꯗꯤ
ꯅꯪꯒꯨꯝꯕ ꯃꯤ ꯌꯥꯎꯗꯦꯕ
ꯑꯩꯈꯣꯏꯗꯤ ꯌꯥꯝ ꯎꯝ ꯀꯔꯤꯅꯣ ꯇꯧꯕꯅꯤꯍꯦ ꯍꯩꯇꯦ ꯑꯩꯈꯣꯏꯗꯤ ꯀꯔꯤꯁꯨ ꯐꯠꯇꯦꯕ
ꯐꯩꯗ
ꯈꯪꯗꯦ ꯑꯁ ꯒ꯭ꯌꯥꯟ ꯇꯥꯗꯦ ꯅꯨꯄꯤ ꯊꯤꯕ ꯌꯨꯝ ꯄꯥꯟꯕꯁꯨꯀꯣ ꯌꯥꯝ ꯂꯨꯋꯦꯕ
ꯌꯥꯝ ꯂꯨꯋꯦ ꯄꯩꯁꯥ ꯅꯨꯡꯁꯥ ꯂꯩꯥꯇꯅ ꯍꯦꯛꯇ ꯄꯥꯟꯕ ꯌꯥꯗꯦ ꯄꯩꯁꯥ ꯂꯩꯇꯦ
ꯄꯩꯁꯥꯒꯤꯗꯨꯗꯤ ꯑꯔꯥꯏꯕꯅꯤꯍꯦ ꯑꯗꯨꯗꯤ ꯑꯗꯨꯝ ꯂꯩꯃꯤꯟꯅꯔꯒ ꯇꯥꯜꯂꯁꯨ ꯌꯥꯏꯗꯅ
ꯎꯝ
ꯅꯠꯇ꯭ꯔꯣ ꯂꯩꯃꯤꯟꯅꯕ ꯅꯨꯡꯉꯥꯏꯕ ꯅꯨꯡꯉꯥꯏꯇꯞꯗꯨ ꯗꯨꯅꯦꯕ ꯃꯔꯨ ꯑꯣꯏꯔꯤꯁꯦ ꯅꯠꯇ꯭ꯔꫭ ꯅꯕꯥꯟ ꯅꯤ ꯑꯗꯨꯝ ꯅꯨꯡꯁꯤꯅꯔꯒ ꯆꯥꯟꯅꯔꯒ ꯂꯩꯔꯁꯨ ꯅꯣꯏ ꯏꯃꯨꯡ ꯃꯅꯨꯡꯅ ꯆꯥꯟꯅꯗ꯭ꯔꯗꯤ ꯂꯩꯕ ꯅꯨꯡꯉꯥꯏꯔꯣꯏꯕ ꯅꯠꯇ꯭ꯔ
ꯃꯥꯟꯅꯦ
ꯗꯨꯅꯦꯕ